ꯅꯨꯡꯉꯥꯏꯔꯤꯕ꯭ꯔꯣ
ꯑꯣ ꯅꯨꯡꯉꯥꯏꯇꯦ
ꯀꯔꯤꯅꯣ ꯀꯞꯅꯤꯡꯕ ꯃꯥꯜꯂꯦꯗ
ꯆꯥꯛ ꯌꯥꯝ ꯂꯥꯝꯃꯦ
ꯀꯔꯤꯅꯣ ꯑꯌꯨꯛꯀꯤ ꯆꯥꯛ ꯆꯥꯗ꯭ꯔꯤꯕꯣ ꯍꯥꯏꯁꯤꯕꯣ
ꯍꯧꯖꯤꯛ ꯄꯨꯡ ꯀꯌꯥ ꯇꯥꯔꯒꯦ ꯌꯦꯡꯉꯣ
ꯄꯨꯡ ꯃꯉꯥ ꯇꯥꯔꯅꯦꯗꯣ
ꯑꯗꯨ ꯄꯨꯡ ꯃꯉꯥ ꯇꯥꯕꯗꯣ ꯑꯌꯨꯛꯀꯤ ꯆꯥꯛꯇꯨꯅ ꯀꯃꯥꯏꯟ
ꯑꯗꯨꯗꯤ ꯅꯪ ꯀꯔꯤ ꯀꯔꯝꯕ ꯆꯥꯛꯅꯣꯕ ꯅꯪꯅ ꯂꯥꯝꯃꯤꯁꯤꯅ
ꯆꯔꯥ ꯋꯥꯟ ꯐꯪꯗꯕ
ꯑꯁ ꯂꯣꯏꯔꯦꯍꯦ ꯑꯗꯨꯕꯨ ꯋꯥꯟꯗ꯭ꯔꯁꯨ ꯌꯥꯕꯗꯨꯕꯨ
ꯊꯕꯛ ꯆꯠꯄꯁꯦ ꯂꯧ ꯁꯨꯕ ꯆꯠꯄ ꯑꯗꯨꯒꯤ ꯈꯪꯕ꯭ꯔꯥ
ꯑꯣ ꯅꯧꯑꯗꯤ ꯌꯨꯝꯗ ꯂꯩꯔꯒ ꯆꯥꯛ ꯂꯥꯝꯃꯦꯒ ꯍꯥꯏꯔꯗꯤ ꯂꯥꯟ ꯆꯗꯣ ꯋꯥꯟꯗ꯭ꯔꯁꯨ ꯌꯥꯌꯦ ꯍꯥꯏꯒꯦ ꯇꯧꯝꯅꯤꯗ
ꯏꯁ ꯍꯩꯃꯥ ꯌꯨꯝꯗ ꯂꯩꯥꯔꯗꯤ ꯆꯥꯔ ꯆꯥꯔꯥ ꯋꯥꯟꯕ ꯌꯥꯗ꯭ꯔꯦ
ꯅꯠꯇꯦꯗ ꯁꯨꯝ ꯑꯗꯨꯝ ꯐꯨ ꯌꯨꯝꯗꯒ ꯀꯩꯁꯨ ꯇꯧꯗꯅ ꯂꯩꯔꯗꯤ ꯋꯥꯟꯗ꯭ꯔꯁꯨ ꯌꯥꯏ ꯍꯥꯏꯕ
ꯍꯨꯝ ꯅꯪꯒꯤꯁꯤꯗꯤ ꯂꯣꯏꯗ꯭ꯔꯤꯌꯦ ꯑꯃꯥꯕꯨꯗꯤ ꯂꯣꯏꯔꯦ ꯉꯁꯤ ꯇꯪꯈꯥꯏ ꯑꯃꯨꯛ ꯍꯜꯂꯦ ꯍꯌꯦꯡ ꯌꯥꯔꯗꯤ ꯂꯣꯏꯗꯧ ꯃꯥꯜꯂꯦ
ꯑꯣ
ꯑꯁ ꯂꯧ ꯆꯠꯄ ꯋꯥꯔꯦ ꯅꯍꯥꯟꯗꯒꯤ ꯆꯠꯄꯗꯣ ꯑꯝꯇ ꯂꯦꯞꯇ꯭ꯔꯤ
ꯍꯣꯏ ꯅꯪ ꯋꯥꯔꯝꯃꯅꯤ ꯂꯣꯗ ꯑꯗꯨꯝ ꯆꯜꯂꯩꯔꯦꯅ ꯑꯇꯣꯞꯄ ꯃꯤꯁꯨ ꯆꯥꯍꯜꯂꯣꯅ ꯗꯣ ꯅꯊꯟꯗ ꯑꯗꯨꯝ ꯆꯠꯂꯗꯤ ꯋꯥꯔꯅꯤ ꯀꯗꯥꯏꯗꯒꯤ
ꯃꯤ ꯏꯊꯟꯇ ꯆꯥ ꯆꯥꯒꯗꯧꯗꯨꯕꯨ
ꯅꯊꯟꯗ ꯆꯥꯒꯦꯔꯣ
ꯍꯣꯏ ꯏꯊꯟꯇꯗꯤ ꯌꯥꯝ ꯆꯥꯔ ꯂꯩ ꯑꯗꯨꯝ ꯅꯨꯡꯉꯥꯏꯅ ꯂꯩꯔꯅꯤ
ꯂꯣꯏꯔꯦꯍꯦ ꯂꯧꯗ ꯆꯥꯛ ꯄꯨꯗꯕ꯭ꯔꯣ
ꯂꯧꯗ ꯆꯥꯛ ꯄꯨꯔ ꯆꯥꯕꯗꯣ ꯑꯩꯗꯤ ꯇꯜꯂꯦ
ꯑꯁ ꯃꯤꯗꯤ ꯂꯧꯗ ꯆꯠ ꯆꯠꯂꯗꯤ ꯆꯥ ꯍꯥꯎꯔꯁꯨ ꯍꯥꯎꯇ꯭ꯔꯁꯨ ꯆꯥꯕ ꯌꯥꯝ ꯅꯨꯡꯉꯥꯏ ꯍꯥꯎꯋꯦ ꯍꯥꯏꯔꯒ ꯆꯥꯛ ꯌꯥꯝ ꯆꯪꯉꯦ ꯍꯥꯏꯔꯒ
ꯍꯣꯏ ꯅꯣꯏ ꯑꯉꯥꯡꯒꯤꯗꯤ ꯑꯗꯨꯃꯥꯏꯟ ꯇꯧꯔꯝꯅꯤ
ꯈꯪꯗꯦꯗ ꯑꯩꯗꯤ ꯆꯠꯇꯝꯅꯤꯅ ꯑꯩꯗꯤ ꯍꯟ ꯍꯟꯇꯛ ꯆꯍꯤꯁꯦ ꯂꯧ ꯀꯨꯝꯗꯦꯗ
ꯑꯩꯗꯤꯀꯣ
ꯎꯝ
ꯂꯧ ꯂꯧꯗ ꯆꯠꯂꯒ ꯍꯥꯏꯗꯤ ꯂꯧ ꯆꯠꯂꯗꯤ ꯆꯣꯠꯄ ꯈꯣꯠꯄ ꯂꯩꯗꯅ ꯂꯧ ꯌꯩꯕ ꯃꯇꯝꯗꯗꯤ ꯂꯣꯏ ꯀꯪꯉꯦꯕꯀꯣ ꯑꯗꯨꯗꯤ ꯀꯩꯁꯨ ꯀꯥꯏꯗꯦꯕ
ꯎꯝ
ꯑꯗꯨ ꯂꯧꯔꯤꯗꯒ ꯆꯣꯠꯂꯒ ꯐꯝꯃꯒ ꯆꯥꯛꯀꯥ ꯆꯥꯔꯒ ꯇꯥꯎꯕꯗꯨ ꯑꯩꯁ
ꯇꯂꯦꯀꯣ ꯀꯛꯆꯤꯡꯒꯨꯝꯕ ꯃꯆꯥ ꯃꯆꯥ ꯂꯩꯇ꯭ꯔꯣ ꯅꯪꯒꯤꯗꯤ ꯑꯩꯈꯣꯏ ꯂꯧ ꯇꯣ ꯂꯩ ꯍꯥꯏꯑꯦ ꯁꯤꯛꯕꯗꯣ ꯌꯥꯝ ꯅꯥꯌꯦ ꯍꯥꯏꯌꯦ
ꯂꯧꯐꯝ ꯈꯨꯗꯤꯡꯗ ꯂꯩꯅ ꯅꯣꯏꯒꯤ ꯈꯛꯇꯪ ꯅꯠꯇꯦꯅ
ꯑꯗꯨꯃꯥꯏꯅ ꯍꯥꯏꯌꯦ ꯑꯗꯨ ꯅꯪꯁꯨ ꯆꯤꯛꯄꯔ ꯑꯗꯨꯅꯦ ꯑꯩꯅ
ꯆꯤꯛꯇ꯭ꯔꯗꯤ ꯑꯁ
ꯀꯩꯅꯣꯁꯨ ꯀꯐꯩ ꯀꯐꯩ ꯀꯐꯩꯁꯨ ꯂꯩꯕ꯭ꯔꯣ
ꯍꯩ ꯂꯧꯕꯨꯛꯇꯕꯨ ꯀꯐꯩ ꯂꯩꯇ꯭ꯔꯗꯤ ꯌꯥꯔꯦꯍꯦ ꯕꯦꯝꯃ
ꯅꯠꯇꯦ ꯌꯥꯝ ꯂꯩꯕ꯭ꯔꯥ ꯍꯥꯏꯕꯅꯤꯗ
ꯍꯣꯏ ꯑꯁ ꯑꯩꯒꯤ ꯈꯣꯡꯗ ꯀꯥꯛ ꯐꯩꯅ ꯀꯩꯅꯣ ꯇꯧꯕꯤꯕ ꯃꯃꯤꯗꯣ ꯇꯔꯥꯃꯨꯛ ꯁꯨꯔꯝꯃꯅꯤ ꯂꯩꯕ
ꯑꯁ ꯇꯜꯂꯦ ꯑꯩ ꯑꯗꯨ ꯈꯜꯂꯨꯔꯒ ꯂꯧꯁꯦ ꯁꯨꯡꯆꯠ ꯆꯥꯅꯤꯡꯅꯦ ꯑꯗꯨ ꯀꯥꯒꯅꯤ ꯈꯟꯕꯗ
ꯅꯪꯗꯤ ꯌꯥꯝ ꯀꯤꯕꯗꯣ ꯑꯗꯨꯒꯨꯝꯕꯗꯣ
ꯍꯣꯏ ꯇꯜꯂꯦ
ꯂꯩꯁꯥꯕꯤ ꯈꯔ ꯊꯣꯛꯑꯣꯗꯅ ꯑꯗꯨꯒꯨꯝꯕ ꯀꯐꯩꯗꯨꯕꯨ ꯏꯁ ꯌꯥꯝ ꯊꯞꯄ ꯇꯥꯏꯞꯇ ꯀꯣ ꯇꯧꯔꯦꯍꯦ ꯋꯥꯉꯥꯡ ꯈꯨ ꯋꯥ ꯈꯨꯉꯥꯡꯗꯨꯗꯤ ꯏꯁ ꯂꯩꯁꯥꯕꯤ ꯌꯥꯝꯊꯣꯛ
ꯊꯣꯛ ꯑꯍꯥꯍꯥ ꯊꯣꯛꯇꯕ꯭ꯔꯣꯅꯦ
ꯍꯨꯝ ꯅꯪ ꯍꯥꯟꯅꯗꯒꯤ ꯂꯩꯁꯥꯕꯤ ꯑꯝꯇ ꯊꯣꯛꯇꯦꯅꯥ
ꯂꯣꯏꯔꯦꯍꯦ ꯃꯤꯅ ꯂꯩꯁꯥꯕꯤ ꯊꯣꯛꯑꯦ ꯑꯁ ꯅꯪꯗꯣꯅ ꯍꯥꯏꯔꯒ ꯅꯪꯗꯤ ꯑꯣꯟꯅ ꯇꯩꯅꯔꯦꯅꯦ ꯑꯗꯨꯗꯣ
ꯑꯗꯨꯗꯤ ꯏꯕꯥꯟꯅꯤ ꯀꯔꯝꯃꯥꯏꯅ ꯂꯥꯞꯅꯈꯤꯕ ꯑꯩꯏꯁ
ꯑꯗꯨꯗꯤ ꯑꯉꯥꯡ ꯑꯣꯏꯔꯤꯀꯥꯟꯗꯅꯤꯅꯥ ꯑꯗꯣ
ꯑꯗꯨꯅꯦ ꯑꯉꯥꯡ ꯑꯣꯏꯔꯤꯀꯥꯟꯗꯒꯤ ꯅꯪ ꯂꯩꯁꯥꯕꯤ ꯁꯨꯡꯊꯣꯛ ꯊꯣꯛꯇꯦꯕ
ꯑꯗꯨꯅꯦ ꯑꯉꯥꯡ ꯑꯣꯏꯔꯤ ꯀꯃꯥꯏꯅ ꯊꯣꯛꯀꯦꯔꯣ
ꯏꯁ ꯑꯩꯗꯤ ꯑꯉꯥꯡ ꯑꯣꯏꯔꯁꯨ ꯄꯥꯈꯪ ꯌꯥꯝ ꯊꯣꯛ ꯅꯨꯄꯥ ꯌꯥꯝ ꯊꯣꯛꯄꯗꯣ
ꯏꯁ ꯀꯅꯥ ꯍꯥꯏꯕ ꯅꯪꯅ ꯐꯥꯎꯔꯛꯇ꯭ꯔꯒ
ꯑꯦ ꯑꯦ ꯑꯦ ꯑꯦ ꯑꯗꯨ ꯃꯇꯝꯗ ꯑꯩꯅ ꯐꯥꯎꯔꯛꯇ꯭ꯔꯒ ꯀꯥꯏꯅ
ꯅꯪꯅ ꯐꯥꯎ ꯅꯪꯅ ꯐꯥꯎꯔꯛꯇꯕ ꯅꯠꯇ꯭ꯔꯣ
ꯏꯁ ꯅꯝꯕꯔ ꯈꯨꯍꯣꯡꯗꯨꯗꯤ ꯍꯥꯏꯔꯅꯨ ꯑꯃ ꯄꯥꯏ ꯑꯃ ꯄꯥꯏꯗꯦ
ꯑꯗꯨꯀꯥꯟꯗꯗꯤ ꯏꯁꯥꯒꯤ ꯅꯩ ꯂꯩꯇꯦꯅ ꯏꯃꯥꯒꯤ ꯄꯥꯏꯌꯦ ꯑꯩ ꯕꯕꯥꯒꯤ ꯄꯥꯏꯌꯦ ꯏꯄꯨꯒꯤ ꯄꯥꯏꯌꯦ
ꯑꯗꯨ ꯑꯣꯏꯔꯁꯨ ꯅꯪ ꯐꯣꯟ ꯂꯩꯔꯦ ꯍꯥꯏꯔ ꯀꯥꯟꯗ ꯇꯧꯔꯛꯄ ꯌꯥꯕꯅꯦ ꯇꯧꯔꯛꯇꯦꯅ
ꯏꯁ ꯇꯧꯔꯛꯇꯤ ꯍꯥꯏꯌꯦ ꯅꯪ ꯑꯩꯒꯤ ꯅꯝꯕꯔ ꯈꯪꯉꯤꯗꯨꯗꯤ
ꯏꯁ ꯅꯆꯤꯟ ꯊꯤꯕ
ꯊꯤꯔꯦ ꯅꯪ ꯈꯪꯉꯦꯅ ꯅꯪ ꯈꯪꯉꯦꯅ
ꯍꯩꯃꯥ
ꯃꯦꯁꯦꯁ ꯊꯥꯟꯅꯔꯒ ꯏꯁ ꯑꯣꯏꯗꯕ ꯉꯥꯡꯒꯅꯨꯀꯣ
ꯐꯣꯟ ꯂꯪꯊꯣꯛꯀꯦ ꯇꯧꯋꯦ ꯍꯧꯖꯤꯛꯇꯣ ꯁꯥꯎꯅꯤꯡꯃꯟꯕꯒꯤ
ꯂꯕꯨꯨꯛꯔꯣꯟꯗ ꯁꯥꯎꯅꯤꯡꯉꯥꯁꯨ ꯂꯕꯨꯛꯔꯣꯝꯗ ꯍꯨꯟꯗꯣꯛꯑꯣ
ꯍꯖꯤꯛꯄꯨꯗꯤ ꯌꯨꯝꯗꯅꯦꯗ
ꯑꯣ ꯑꯣ ꯀꯥꯔ ꯌꯨꯝꯗ ꯍꯜꯂꯛꯈ꯭ꯔꯦ
ꯍꯣꯏ ꯆꯥꯛ ꯌꯥꯝ ꯂꯥꯝꯃꯦ
ꯁꯤꯡꯖꯨꯒꯨꯝꯕ ꯇꯧꯔꯒ ꯆꯥꯋꯣ
ꯑꯁ ꯍꯧꯖꯤꯛ ꯆꯔꯗꯤ ꯍꯣꯔꯦꯟ ꯅꯨꯃꯤꯗꯥꯡ ꯋꯥꯏꯔꯝ ꯆꯥꯕ ꯌꯥꯔꯥꯔꯣꯏ ꯑꯃꯨꯛꯀꯥ
ꯑꯗꯣ ꯈꯤꯠꯇꯪ ꯑꯣꯏꯔꯖꯨ ꯆꯥꯑꯣꯅ ꯑꯗꯣ ꯅꯁꯥꯗꯣ ꯁꯣꯛꯑꯅꯤ ꯂꯧ ꯆꯠꯂꯒꯥ ꯀꯦꯝꯇꯁꯨ ꯆꯥꯗ꯭ꯔꯗꯤ ꯀꯪꯉꯤꯗꯣ ꯅꯌꯥ ꯏꯀꯪ ꯀꯪꯉ ꯂꯩꯔꯤꯗꯣ
ꯑꯩꯁ ꯀꯪꯉꯦ ꯀꯪꯉꯦ ꯍꯥꯏꯔꯒ ꯅꯪꯅ ꯁꯦ ꯆꯥꯅꯕ ꯈꯔ ꯅꯣꯏꯅꯕ ꯆꯥꯑꯣꯁꯦ ꯀꯥꯏꯅ ꯑꯆꯄꯣꯠꯀꯥ ꯆꯥꯅꯕ ꯄꯩꯁꯥ ꯄꯤꯔꯗꯤ ꯅꯨꯡꯉꯥꯏꯗꯣꯏꯕ
ꯄꯩꯁꯥ ꯂꯩꯔꯒꯥꯗꯤ ꯎꯝ
ꯎꯍꯨꯝ
ꯌꯨꯝ ꯄꯩꯁꯥꯖꯨ ꯌꯨꯝꯗꯐꯥꯎ ꯄꯤꯅꯤꯡꯉꯥꯏ ꯂꯩꯇ꯭ꯔꯀꯥꯟꯁꯤꯗ ꯍꯣꯏ ꯌꯥꯏꯌꯦ ꯗꯣ ꯑꯗꯨꯃꯛꯅꯦ ꯑꯩꯅ ꯇꯥꯅꯤꯡꯉꯤꯁꯦ
ꯑꯩꯈꯣꯏꯗꯤ ꯅꯨꯄꯤ ꯊꯤꯔꯒꯦ ꯍꯥꯏꯅ ꯄꯩꯁꯥ ꯇꯨꯡꯖꯤꯟꯕ ꯍꯧꯔꯦꯕ
ꯑꯁ ꯌꯥꯗꯦꯀꯣ ꯂꯩꯔꯝꯃꯥꯇ꯭ꯔꯣ ꯅꯨꯄꯤꯗꯤ
ꯂꯩꯔꯦ ꯂꯨꯄꯥ ꯆꯅꯤꯗꯤ ꯁꯨꯔꯦ
ꯑꯁ ꯂꯣꯏꯔꯦ ꯂꯨꯄꯥ ꯆꯅꯤꯅ ꯀꯃꯥꯢꯅ ꯅꯨꯄꯤ ꯊꯥꯛꯀꯦꯔꯣ
ꯑꯗꯨꯕꯨꯗꯤ ꯈꯪꯗ꯭ꯔꯦꯅ
ꯅꯪꯒꯤꯗꯨꯗꯤ ꯀꯩ ꯍꯥꯏꯅꯤꯡꯕꯅꯣ ꯑꯩ ꯈꯪꯗꯦ ꯒ꯭ꯌꯥꯟ ꯇꯥꯗ꯭ꯔꯦ ꯑꯗꯣ ꯅꯪ ꯉꯁꯤ ꯂꯧ ꯆꯠꯂꯤꯁꯦ ꯉꯔꯥꯡ ꯕꯣꯜ ꯌꯦꯡꯗꯕ꯭ꯔꯣ
ꯑꯁ ꯉꯔꯥꯡꯗꯣ ꯌꯥꯝ ꯁꯥꯎꯅꯤꯡꯕꯅꯦ ꯑꯩꯗꯣ
ꯀꯩꯒꯤꯅꯣ ꯑꯁ ꯀꯩꯅꯣ ꯃꯤ ꯈꯨꯗꯤꯡꯃꯛ ꯕꯣꯜ ꯌꯦꯡꯉ ꯁꯥꯎꯅꯤꯡꯉꯦꯅ ꯂꯣꯢ ꯍꯥꯢ ꯅꯪꯁꯨ ꯁꯥꯎꯅꯤꯡꯉꯦ
ꯅꯠꯇꯦ ꯑꯩꯗꯤ ꯌꯦꯡꯗꯦ ꯌꯦꯡꯕ ꯐꯪꯗꯦ
ꯑꯣ ꯌꯦꯡꯕ ꯐꯪꯗꯕꯒꯤ ꯁꯥꯎꯅꯤꯡꯉꯤꯔꯣ
ꯍꯣꯢ ꯑꯩ ꯑꯩꯗꯨꯀꯣ
ꯑꯥ
ꯑꯦꯂꯥꯝꯒ ꯂꯣꯢ ꯊꯝꯕꯅꯦꯕ ꯑꯗꯣ ꯋꯥꯃꯟꯕꯒꯤ ꯂꯧ ꯆꯠꯄ ꯋꯥꯃꯟꯕꯩ ꯇꯨꯝꯊꯣꯛꯑꯒꯦꯅ ꯇꯨꯝꯃꯨꯕ ꯑꯗꯣ ꯍꯧꯒꯠꯄ ꯉꯝꯗꯕ ꯋꯥꯅꯦ
ꯑꯁ ꯂꯣꯢꯔꯦ
ꯌꯥꯝ ꯊꯥꯖꯗꯦ ꯅꯪ ꯃꯦꯁꯤꯒꯤ ꯐꯦꯟꯁ ꯑꯣꯢꯔꯝꯕꯗꯣ
ꯀꯃꯥꯢꯅ ꯊꯥꯖꯗ꯭ꯔꯤꯅꯣ
ꯑꯗꯨꯝ ꯈꯥꯖꯗꯦꯕ ꯍꯥꯢꯕꯗꯤ ꯇꯧꯔꯛ ꯇꯧꯔꯛꯄ ꯃꯑꯣꯡꯗꯨꯒ ꯅꯪꯅ ꯁꯞꯄꯣꯔꯠ ꯇꯧꯔꯝꯕꯗꯨꯒ ꯃꯦꯁꯤ ꯑꯗꯨꯝ ꯉꯝꯕꯒꯤ ꯇꯧꯕ ꯃꯥꯜꯂꯦꯗ
ꯑꯩꯗꯤ ꯍꯥꯟꯅꯗꯒꯤ ꯃꯦꯁꯤ ꯑꯗꯨꯝꯅꯤꯗ
ꯑꯗꯨ ꯃꯉꯣꯟꯗ ꯀꯩ ꯀꯩ ꯂꯩꯒꯦꯕ ꯅꯪ ꯇꯧꯔꯤꯗꯣ
ꯈꯪꯗꯦ ꯅꯨꯡꯁꯤꯅꯦ ꯃꯥꯗꯣ
ꯃꯥꯒꯤ ꯃꯑꯣꯡꯗꯣ ꯅꯨꯡꯁꯤꯕ ꯃꯑꯣꯡ ꯇꯧꯕ꯭ꯔꯕ
ꯍꯣꯢ
ꯃꯤ ꯈꯔꯅꯗꯤ ꯅꯨꯡꯁꯤꯕ ꯃꯑꯣꯡ ꯑꯝꯇ ꯂꯩꯇꯦ ꯍꯥꯢꯔꯤꯗꯨꯗꯤ ꯅꯪꯉꯣꯟꯗꯅ ꯀꯃꯥꯢ ꯐꯥꯎꯔꯤꯕ
ꯈꯪꯗꯦ ꯅꯨꯡꯁꯤꯌꯦꯗ
ꯍꯥꯥ
ꯅꯨꯡꯁꯤꯌꯦꯕ ꯑꯗꯣ ꯃꯥꯁꯣ ꯈꯪꯗꯦ ꯑꯦ ꯌꯥꯝ ꯂꯦꯝꯖꯅꯤꯡꯉꯥꯢ ꯑꯣꯢꯗ ꯑꯇꯣꯞꯄꯒ ꯑꯇꯣꯞꯄ ꯑꯗꯨ ꯍꯣꯢ ꯑꯇꯣꯞꯄꯖꯨ ꯑꯗꯨꯝ ꯎꯝ ꯀꯩ ꯍꯥꯢꯒꯅꯤ ꯍꯣꯢ ꯑꯐ ꯐꯕ ꯌꯥꯝ ꯂꯩꯌꯦꯅ ꯂꯩꯌꯦ ꯀꯩꯅꯣꯝ ꯁꯥꯟꯅꯕ ꯏꯪꯂꯦꯟꯒꯤ ꯉꯔꯥꯡꯒꯤ ꯅꯨꯄꯥ ꯑꯗꯨ ꯃꯃꯤꯡꯗꯨ ꯀꯔꯤ ꯍꯥꯢꯕ ꯑꯗꯨꯅ ꯄꯥꯗꯨꯁꯨ ꯐꯖꯩꯀꯣ ꯍꯣꯢ ꯃꯤ ꯌꯥꯝ ꯉꯧꯅꯩꯀꯣ ꯑꯗꯣ ꯑꯩꯗꯤ ꯁꯥꯎꯅꯤꯡꯉꯦ ꯑꯗꯨ ꯅꯨꯞ ꯄꯥꯗ ꯂꯩꯔꯦ ꯂꯣꯢꯕ ꯀꯥꯟꯗ ꯀꯔꯤꯅꯣ ꯈꯠꯅꯕ ꯍꯧꯔꯤꯗꯣ ꯃꯥꯗꯣ
ꯍꯒ ꯍ ꯉꯝꯗꯕꯒꯤ
ꯁꯥꯎꯅꯤꯡꯕ ꯃꯥꯜꯂꯦ ꯃꯥꯗꯣ ꯏꯁ ꯀꯩꯁꯨ ꯂꯥꯟꯖꯗꯕꯗꯣ ꯃꯣꯢꯅ ꯃꯀꯣꯛꯇꯒ ꯐꯨꯢꯌꯦꯅꯦ
ꯀꯅꯥꯕꯨ
ꯃꯤ ꯀꯩꯅꯣꯗꯣ ꯑꯝ ꯀꯔꯤ ꯍꯥꯢꯕ ꯅꯨꯄꯥꯗꯣ ꯃꯃꯤꯡ ꯃꯃꯤꯡꯗꯣ ꯀꯥꯎꯔꯦ ꯅ꯭ꯔꯖꯤꯁꯤꯡ ꯅꯝꯕꯔ ꯀꯌꯥꯅꯣꯗꯣ ꯀꯥꯎꯒ꯭ꯔꯦ
ꯈꯠꯅꯕ ꯍꯧꯋꯦ ꯍꯥꯏꯅꯦ ꯍꯣꯏ
ꯑꯍꯣꯏ ꯈꯠꯅꯕ ꯍꯧꯋꯦ ꯑꯗꯣ ꯃꯥꯗꯣ ꯁꯥꯎꯅꯤꯡꯕ ꯃꯥꯜꯂꯦ ꯀꯔꯤꯒꯤꯅꯣ ꯈꯪꯗꯦ
ꯑꯁ ꯉꯔꯥꯡꯗꯣ ꯌꯥꯝ ꯅꯣꯛꯅꯤꯡꯕꯅꯦ ꯅꯪ ꯌꯦꯡꯗꯕꯅꯦ ꯌꯦꯡꯉꯗꯤ ꯈꯪꯒꯅꯤ ꯅꯣꯛꯅꯤꯡꯉꯦ ꯅꯣꯛꯅꯤꯡꯉꯦ ꯍꯥꯏꯕꯗꯤꯀꯣ
ꯎꯝ
ꯑ ꯑꯍꯥꯟꯕꯗꯤ ꯏꯪꯂꯦꯅ ꯕꯣꯜ ꯑꯗꯨꯝ ꯄꯥꯏꯌꯦꯕ
ꯎꯝ
ꯐꯖꯩꯌꯦ ꯑꯩ ꯈꯨꯁꯥꯅꯥꯗꯨ ꯐꯖꯩꯌꯦ ꯑꯔꯖꯦꯟꯇꯤꯅꯥ ꯃꯔꯐꯨ ꯈꯨꯁꯥꯅꯥꯁꯨ ꯐꯖꯩꯌꯦ ꯑꯗꯣ ꯂꯣꯏꯔꯝꯗꯥꯏꯁꯦ ꯂꯣꯏꯔꯝꯗꯥꯏꯁꯤꯗꯀꯣ ꯏꯪꯂꯦꯟꯗꯣ ꯕꯣꯜꯗꯣ ꯄꯥꯏꯕ ꯐꯪꯗ꯭ꯔꯦꯕ ꯑꯥꯔꯖꯦꯟꯇꯤꯅꯥꯅ ꯑꯗꯨꯝ ꯄꯥꯏꯈ꯭ꯔꯦꯕꯀꯣ ꯑꯗꯨꯗꯒꯤꯗꯤ ꯑꯗꯣ ꯎꯝ ꯇꯪꯈꯥꯏ ꯌꯧꯔꯦ ꯇꯪꯈꯥꯏ ꯌꯧꯔꯦ ꯂꯣꯏꯔꯦ ꯍꯥꯏꯔ ꯁꯝ ꯕ꯭ꯔꯦꯛ ꯐꯥꯎꯗꯤꯀꯣ ꯐꯖꯅ ꯄꯥꯏꯕ ꯐꯪꯗꯦꯕ ꯀꯩꯅꯣ ꯄꯥꯔꯇꯤꯗꯣ ꯑꯥꯔꯖꯦꯟꯇꯤꯅꯥꯗꯣ ꯑꯗꯣ ꯑꯁ ꯈꯪ ꯂꯣꯏꯔꯝꯗꯥꯏꯗꯅꯦ ꯃꯣꯏꯅ ꯆꯜꯂꯤꯗꯨꯁꯨ ꯑꯅꯤꯗꯨꯁꯨ ꯑꯁ ꯐꯖꯕꯗꯣ ꯐꯖꯕꯗꯣ
ꯅꯪꯁꯨ ꯌꯥꯝ ꯂꯥꯎꯔꯝꯃꯅꯤ ꯗꯨꯗꯤ
ꯂꯥꯎꯕ ꯌꯥꯗꯦ ꯁꯤꯗ ꯂꯥꯎꯕ ꯌꯥꯔꯦ ꯂꯥꯎ ꯈꯣꯟꯒꯁꯦ ꯑꯁꯨꯃꯥꯏꯅ ꯂꯩꯔꯔꯣꯏ
ꯀꯃꯥꯏ ꯂꯥꯎꯗꯨꯏꯅꯣ ꯂꯥꯎꯕꯨ ꯂꯥꯎꯔꯗꯤ
ꯂꯔꯦ ꯈꯣꯟꯒꯁꯦ ꯃꯈꯣꯟꯁꯦ ꯊꯣꯛꯄꯣꯏ ꯊꯣꯛ ꯇꯕꯣꯏ ꯇꯧꯔ ꯂꯩꯔꯅꯤꯅ ꯑꯗꯣ
ꯈꯅꯥꯎ ꯂꯩꯔꯤ ꯃꯈꯩ ꯂꯥꯎꯕ ꯌꯥꯔꯤ ꯃꯈꯩ ꯂꯥꯎꯔꯒꯦ ꯁꯤ
ꯌꯦ ꯇꯧꯔ ꯂꯥꯎꯔꯛꯒꯅꯤꯕꯀꯣ
ꯀꯅꯥ ꯈꯪ ꯅꯪ ꯂꯥꯎꯕꯗꯣ ꯐꯖꯩ ꯍꯥꯏꯅ ꯏꯁꯩ ꯁꯛꯄ ꯌꯥꯔꯗꯤ
ꯍꯥꯏꯕ ꯋꯥꯅꯤꯗ ꯑꯁ ꯌꯥꯝ ꯅꯨꯡꯉꯥꯏꯑ ꯑꯁ ꯉꯁꯥꯏ ꯉꯔꯥꯡ ꯑꯌꯨꯛꯀꯤ ꯉꯝꯕꯒꯤ ꯏꯁꯥꯗ ꯅꯨꯡꯉꯥꯏꯕ ꯐꯥꯎꯕꯗꯨꯗꯤ ꯋꯥ ꯑꯗꯨꯒꯀꯣ ꯃꯔꯛꯇ ꯃꯔꯛꯇ ꯃꯦꯁꯤ ꯁꯤꯗ ꯏꯟꯊꯣꯛꯄꯒꯤ ꯐꯝꯕꯩ ꯃꯇꯥꯡꯗꯁꯨꯅ ꯈꯠꯅꯒꯦ ꯇꯧꯔꯦ ꯑꯗꯨ ꯃꯇꯥꯡꯗꯁꯨ ꯌꯥꯝ ꯅꯨꯡꯉꯥꯏꯌꯦ ꯌꯦꯡꯕꯗ ꯅꯣꯛꯄꯗ ꯅꯣꯛꯄꯗ ꯅꯩꯗꯤ ꯁꯤ
ꯑꯗꯨ ꯃꯇꯥꯡꯗꯣ ꯌꯥꯝ ꯀꯜꯂꯦꯍꯦ ꯃꯦꯁꯤꯗꯣ
ꯀꯃꯥꯏꯅ ꯀꯜꯕ꯭ꯔꯣ
ꯆꯍꯤ ꯃꯇꯥꯡꯗꯣ ꯃꯥ ꯃꯤ ꯑꯍꯨꯝꯃꯨꯛ ꯀꯩꯅꯣ ꯇꯧꯊꯣꯛꯄꯗꯨꯗꯤ
ꯍꯣꯏ ꯑꯗꯨꯒꯤꯅꯦ ꯑꯁ ꯃꯌꯥꯝ ꯂꯥꯛ ꯀꯣꯏ ꯃꯉꯣꯟꯗ ꯀꯣꯏꯔꯒ ꯀꯣꯏꯈꯤꯕꯗꯣ ꯃꯥꯒꯤ ꯇꯤꯝ ꯃꯩꯗ ꯁꯥ ꯃꯥꯒꯤ ꯃꯦꯠ ꯇꯤꯝꯃꯦꯠ ꯁꯤꯡꯗꯨ
ꯃꯣꯏ ꯇꯤꯝꯃꯦꯠꯁꯤꯡꯅ ꯂꯣꯏ ꯀꯩꯅꯣ ꯇꯧꯕꯅꯦ
ꯑꯗꯣ ꯐꯖꯩ ꯍꯥꯏꯕ ꯌꯦꯡꯕꯗꯀꯣ ꯀꯌꯥꯃꯨꯛ ꯁꯞꯄꯣꯔꯇꯤꯞ ꯑꯣꯏꯕꯗꯣ ꯃꯣꯏꯅ
ꯌꯥꯏ
ꯍꯦ ꯀꯣ ꯑꯁ ꯅꯪꯁꯨ ꯕꯣꯜ ꯌꯥꯝ ꯍꯥꯏꯕꯅꯤ ꯀꯣ ꯍꯥꯟꯅꯗꯤ ꯍꯣꯏ ꯅꯁꯥꯗꯨ ꯌꯥꯡꯕꯅꯤꯅ ꯆꯣꯡꯉ ꯈꯣꯡꯅ ꯀꯥꯎꯕꯗ ꯑꯈꯣꯏ ꯈꯨꯟꯗ ꯁꯥꯟꯅꯕꯗ ꯀꯥꯎꯔꯕꯔ
ꯁꯤꯀ꯭ꯔꯦꯠ ꯅꯪ ꯅꯤꯁꯤꯡꯕ꯭ꯔꯅꯦ
ꯏꯁ ꯑꯩꯕꯨ ꯀꯩꯝꯇ ꯈꯪꯗꯕꯒꯤ ꯇꯥꯏꯞꯇ
ꯏꯗꯤ ꯀꯥꯎꯕꯨ ꯀꯥꯥꯎꯔꯦ ꯍꯦ
ꯀꯥꯎꯔꯕꯣ ꯑꯁ ꯂꯣꯏꯔꯦꯍꯦ ꯅꯪꯖꯨ ꯅꯪꯅ ꯀꯔꯤꯅꯣ
ꯎꯍꯨꯝ
ꯅꯪꯅ ꯀꯦꯔꯤ ꯇꯧꯔ ꯅꯊꯟꯗ ꯀꯦꯔꯤ ꯄꯨꯔ ꯆꯠ
ꯑꯩꯕꯨ ꯀꯩꯝꯇ ꯈꯪꯗꯕꯩ ꯇꯥꯏꯞꯇ ꯈꯪꯉꯤꯅꯦ
ꯅꯪ ꯈꯪꯗꯦ ꯅꯪ ꯀꯥꯎꯔꯕꯣ ꯂꯣꯏꯔꯦꯍꯦ ꯑꯁ ꯑꯗꯨꯀꯥꯟꯗꯗꯤ ꯏꯁ ꯌꯥꯝ ꯄꯣꯡꯕꯅꯤꯍꯦ
ꯏꯁ ꯅꯪꯔꯣ ꯑꯩꯔꯣ
ꯅꯪꯅꯦ ꯍꯥꯏꯁꯦ
ꯌꯥꯔꯦ
ꯑꯩꯅ ꯀꯧꯕꯤꯔꯁꯨ ꯑꯩꯅ ꯑꯩꯅ ꯀꯩꯕꯤꯁꯨ ꯑꯩ ꯑꯁꯣꯝꯗ ꯂꯩꯒꯦ ꯑꯁꯣꯝꯗ ꯑꯁ ꯑꯁ ꯍꯣ ꯍꯣ ꯍꯣꯏ ꯀꯥꯏꯅ ꯀꯥꯎꯋꯦ ꯑꯁ ꯅꯪ ꯅꯪꯅ ꯀꯥꯎꯁꯟꯅꯕꯅꯤꯀꯣ ꯑꯩꯗꯤ ꯅꯤꯡꯖꯤꯡꯉꯦ